ꯍ
ꯅ
ꯑꯁ ꯇꯥꯟ ꯆꯞ ꯆꯞꯀꯥꯟ ꯇꯧꯔꯛꯏꯦ ꯑꯩ ꯕꯣꯜ ꯍꯧꯒꯠꯇ ꯉꯥꯏꯔꯤꯌꯦꯕꯣ ꯉꯔꯥꯡꯉꯥꯏ ꯌꯦꯡꯁꯤꯜꯂꯨꯗ
ꯍ ꯉꯗꯔꯒꯝ ꯄꯕꯔꯣꯁ ꯑ ꯑꯗꯨꯗꯅꯦ
ꯅꯨꯡꯉꯥꯏꯇꯦ ꯐꯖꯤꯂꯗꯤ ꯊꯣꯏꯔꯦ ꯑꯗꯨ ꯖꯄꯥꯟꯗ ꯁꯨꯝ
ꯑ ꯃꯤꯅꯤꯠ ꯑꯅꯤ ꯈꯥꯗꯜꯂꯕꯗꯣ ꯑꯃꯨꯛꯀ ꯇꯥꯟꯕꯗꯣ ꯑꯁ ꯌꯥꯝꯝꯅꯨꯡꯉꯥꯏꯇ ꯆ ꯐ ꯈꯕꯉꯔ
ꯑꯗꯗꯦ ꯁꯨꯝ ꯕ꯭ꯔꯥꯖꯤꯜꯕꯨꯗꯤ ꯅꯍꯥꯟꯋꯥꯏꯗꯒꯤ ꯕꯣꯜ ꯍꯩꯔꯒ ꯑꯗꯨꯝ ꯅꯨꯡꯗꯤ ꯅꯨꯡꯁꯤꯑꯗꯁꯨ ꯖꯄꯥꯟꯗ ꯀꯌꯥ ꯊꯝ ꯖ ꯀꯦꯇꯪ ꯀ꯭ꯂꯣꯁ ꯑꯣꯏꯕꯗ ꯑꯗꯨꯝ ꯐꯥꯎꯗ꯭ꯔꯣ ꯑꯩꯉꯣꯟꯗ ꯀ꯭ꯂꯣꯁ ꯐꯤꯂꯤꯡ ꯑꯃ ꯐꯥꯎꯋꯦꯕ ꯖꯄꯥꯟꯁꯦ
ꯗ ꯁꯄꯣꯇꯕꯨꯅꯗ ꯄꯅ ꯄꯣꯅꯤ ꯗꯨꯨꯅꯦ ꯄꯣꯒꯔꯦ
ꯑꯁꯦꯡꯕ ꯑꯁ ꯃꯤ ꯑꯅꯝꯕ ꯂꯣꯏ ꯅꯨꯡꯉꯥꯏꯅꯗꯦꯗ ꯑꯗꯨꯕꯨꯗꯤ
ꯀꯨꯜ ꯍꯧꯏ ꯑꯃꯨꯛꯀ ꯂꯩꯌꯦꯅꯦ
ꯑ ꯂꯩꯌꯦ ꯅꯣꯔꯋꯦ ꯂꯩꯕꯅꯦ ꯅꯣꯔꯋꯦ ꯌꯦꯡꯉꯣ ꯅꯨꯡꯉꯥꯏꯗꯣꯏꯅꯦ ꯍꯣꯔꯦꯟ ꯍꯥꯂꯥꯟ ꯆꯟꯕꯗ
ꯍꯧꯖꯤꯛꯇꯤ ꯀꯩꯗꯧꯔꯤ ꯅꯣ
ꯑꯁ ꯑꯩ ꯉꯔꯥꯡ ꯄꯩꯁꯥ ꯊꯥꯏꯑꯌꯦꯕ ꯈꯔ
ꯎꯝ ꯎꯝ
ꯑꯗꯨ ꯌꯦꯡꯉꯒ ꯑꯄꯣꯕ ꯃꯈꯩꯗ ꯄꯩꯁꯥ ꯃꯥꯥꯡ ꯃꯈꯩꯗ ꯂꯣꯏ ꯌꯦꯡꯉꯝꯕꯅꯦꯦ
ꯅꯨꯡꯉꯥꯏꯇꯦ
ꯖꯄꯥꯟ ꯄꯣꯔꯦ ꯖꯔꯃꯅꯤ ꯄꯣꯔꯦ ꯅꯦꯗꯔꯂꯦꯟ ꯄꯣꯔꯦ ꯉꯁꯤ ꯀꯣ ꯂꯣꯏꯅ ꯑꯩ ꯑꯍꯤꯡꯁꯨ
ꯃꯥꯅꯤ ꯀꯣ ꯎ
ꯂꯣꯏ ꯄꯣꯔꯦꯅ ꯍꯩꯇꯦ ꯃꯣꯏꯕꯨꯣꯁꯨꯛ ꯌꯥꯝ ꯍꯩꯇꯕ
ꯑꯈꯣꯏ ꯑꯈꯣꯏ ꯁ꯭ꯋꯥꯏꯒ ꯁꯥꯟꯅꯒꯝꯕꯅꯦ ꯃꯣꯏꯗꯤ
ꯌꯦꯡꯅꯤꯉꯦ
ꯑꯩꯅ ꯁꯥꯟꯅꯕ
ꯎꯝ
ꯌꯥꯏ ꯃꯣꯏꯒꯤ ꯍꯌꯦꯡ ꯋꯥꯜ ꯀꯞꯀꯤ ꯐꯥꯏꯅꯦꯜ ꯂꯧꯕ ꯇꯤꯝꯗꯨꯒ ꯑꯩꯈꯣꯏ ꯀꯥꯡꯒꯨ ꯁꯥꯟꯅꯔꯁꯤ ꯑꯗ ꯑꯗꯨꯗ ꯌꯦꯡ ꯉꯣ
ꯑꯣ ꯃꯣꯏ ꯍꯩꯇꯦ ꯅꯥꯕꯥ ꯑꯁ ꯁꯨꯛꯍꯩ ꯍꯩꯇꯦ ꯖꯔꯃꯅꯤꯒꯥꯏ ꯑꯗꯣ ꯑꯩꯈꯣꯏ ꯁꯋꯥꯏꯒꯤ ꯁꯥꯟꯅꯕ ꯇꯤꯝ ꯒꯥ ꯆꯞ ꯃꯥꯟꯅꯩ
ꯎꯝ ꯌꯥꯟ ꯀꯥꯞꯇꯣ ꯑꯃꯨꯛꯀ ꯂꯥꯛꯇꯣꯏꯔ ꯗꯤꯁꯌꯥꯔꯁꯨ
ꯗꯨꯔꯥꯟ ꯀꯞ ꯂꯥꯛꯀꯅꯤ ꯃꯃꯥꯡꯗꯤ ꯑꯩꯈꯣꯏ ꯁꯤꯗ ꯑꯗꯨꯝ ꯍꯣꯏ ꯍꯟꯗꯛꯁꯨ ꯂꯥꯛꯀꯅꯤ
ꯎꯝ
ꯃꯊꯪ ꯆꯍꯤ ꯇꯥꯗꯧ ꯃꯥꯜꯂꯦ ꯍꯟꯗꯛꯇꯤ ꯂꯥꯛꯑꯅꯤ ꯃꯊꯪ ꯆꯍꯤ ꯇꯥꯗꯣꯏꯔꯥ
ꯎꯝ
ꯌꯦꯡꯕ ꯂꯥꯛꯑꯣ ꯍ ꯌꯦꯡꯕ ꯂꯥꯛꯑꯗꯤ
ꯍꯣꯏꯌꯦ ꯎꯝ ꯀꯩꯅꯣ ꯇꯧꯗꯦꯅꯦ ꯌꯨ ꯑꯦꯐ ꯁꯤ ꯔꯦꯡꯗꯇ ꯏꯤꯟꯁꯨꯣ ꯗꯨꯔꯟ ꯀꯞ ꯇ ꯑꯃꯨꯛ ꯆꯪꯉꯦ
ꯑꯣ ꯀꯔꯝꯕ ꯇꯤꯝ ꯍꯥꯏꯕ ꯅꯣꯏ ꯃꯤꯡꯗꯣ
ꯍꯥꯏꯕꯅꯦ ꯌꯨ ꯑꯦꯁ ꯇꯤ ꯍꯥꯏꯕ ꯒꯨꯝ
ꯌꯥꯏ ꯃꯊꯪ ꯁꯥꯟꯅꯁ ꯁꯞꯄꯣꯔꯠ ꯇꯧꯕꯅ ꯑꯩꯈꯣꯏꯁꯨ ꯂꯥꯛꯗꯧꯅꯦ
ꯎꯝ
ꯅꯪ ꯀꯩꯀꯩ ꯀꯩꯗꯧꯔꯤꯅꯣ ꯍꯧꯖꯤꯛ
ꯁꯨ ꯆꯠꯂꯒ ꯍꯜꯂꯛ ꯑꯗꯨꯝ
ꯑꯣ ꯉꯔꯥꯡ ꯅꯪ ꯀꯩꯅꯣ ꯆꯠꯂꯨꯅꯦ ꯑꯗꯣ ꯁꯣꯁꯦꯜ ꯋꯥꯛ ꯆꯠꯂꯨ ꯆꯠꯂꯨꯔꯦ
ꯑꯦꯛꯖꯥꯝ ꯊꯥꯕ ꯆꯠꯄ ꯑꯗꯨꯒꯤ ꯆꯠꯇꯦ ꯉꯁꯤꯅꯤ ꯑꯣꯏꯅ ꯀꯩ
ꯑꯣ ꯆꯔꯦ ꯆꯅ ꯆ ꯃꯅꯦ ꯊ
ꯊꯕꯛꯥ ꯐꯦꯁ ꯆ ꯆ
ꯄꯥꯟ ꯄꯥꯟ ꯏꯔꯣꯟꯕ ꯍꯥꯏꯔꯣ
ꯃꯁꯤꯁꯦꯔꯦ ꯀꯅ ꯎꯝ ꯕꯨ ꯁꯠꯇ ꯎꯝ ꯆꯥꯛꯀ ꯇꯧꯕꯗꯣ
ꯀꯩ ꯇꯣ ꯄꯔ
ꯆꯥꯛꯀꯥ ꯕꯦꯝꯕꯨ ꯁꯨꯞꯀ ꯇꯧꯕꯗꯣ ꯇꯧꯕ ꯅꯠꯇ꯭ꯔꯦ ꯌꯥꯥꯡꯗꯣ ꯝꯕꯨ ꯁꯨꯔ ꯆꯥꯛꯒ ꯑꯗꯨꯝ ꯊꯣꯡꯃꯤꯟꯅꯕ꯭ꯔꯣ
ꯑꯣ ꯆꯥꯛꯀ ꯕꯦꯝꯕꯨꯁꯨꯛꯀ ꯁꯨꯠꯀ ꯇꯧꯕꯗꯣ ꯑꯣ ꯆꯒꯦꯝꯒꯨꯝꯕ ꯍꯥꯏꯇꯥꯔꯦ ꯑꯥ ꯑꯣ ꯍꯥꯎꯕꯅꯦ ꯍꯥꯎꯕꯅꯦ
ꯑꯣꯏꯣꯏꯗꯤ
ꯑꯣꯏꯣꯏ ꯃꯔꯔꯒꯨ ꯌꯦꯟ ꯐꯨꯠꯂꯦ ꯑꯗꯣ ꯑꯗꯨꯒꯤ ꯉꯔꯥꯡꯒꯤ ꯑꯔꯦꯝꯕ ꯈꯔꯒ ꯁꯦꯕꯣꯠ ꯏꯔꯣꯂꯒ
ꯎꯝ
ꯍꯥꯥꯎꯇ ꯁꯦꯕ ꯔꯣꯖ
ꯍꯥꯏꯒꯅ ꯍ ꯍꯅꯤꯗ ꯅꯅꯥ ꯀꯅꯗ ꯒꯕꯔꯝꯅꯤ
ꯎꯝ ꯍꯣꯏ ꯁꯦꯕꯣꯠꯁꯦ ꯅꯣꯡ ꯐꯥꯗꯣꯛ ꯌꯥꯝ ꯆꯥꯔꯗꯤ ꯍꯥꯎꯋꯦꯗ ꯏꯔꯣꯟꯕꯗꯤꯁꯦꯄꯣꯁꯤ ꯆꯊꯣꯛ ꯑꯣ ꯀꯨꯝꯕ
ꯎ ꯋꯥꯝꯕꯗꯤ ꯇꯔꯤ
ꯍꯥꯎꯣꯏ ꯍꯥꯎ ꯆꯃꯤ ꯀ ꯑꯗꯨꯗꯤ ꯍꯥꯎ ꯆꯀꯣꯦ
ꯌꯨꯝꯗ ꯑꯗꯨꯝ ꯂꯩꯣꯏꯕ ꯉꯁꯤ
ꯝ ꯂꯩ
ꯎꯝ
ꯨꯝ ꯆꯥꯊꯣꯛꯑꯦ ꯑꯁꯤꯗꯤ ꯉꯔꯥꯡꯁꯨ ꯅꯨꯃꯤꯗꯥꯡ ꯏꯃꯥꯟꯕꯤꯗ ꯌꯦꯡꯉꯨꯕꯅꯦ ꯑ ꯍꯂꯛꯄꯅꯤ ꯍꯤꯡꯗꯎ
ꯎ ꯐ꯭ꯔꯕ ꯍꯧꯪꯅꯁꯤ
ꯀꯌꯥ ꯄꯕꯥ
ꯎꯝ ꯐꯕꯕ
ꯁꯥꯏ ꯁꯥꯕꯅꯤ ꯅꯣꯡꯃꯗꯤ ꯃꯪꯉꯦꯕꯀꯣ ꯑꯗꯨꯁꯨ ꯍꯧꯖꯤꯛꯅ ꯋꯦꯗꯔꯁꯤ ꯑꯗꯨꯅ ꯅꯣꯡꯃꯗ ꯅꯣꯡꯃꯨꯛ ꯃꯪ ꯅꯨꯡꯁꯥ ꯑꯃꯨꯛ ꯁꯥ ꯁꯥꯗꯤ ꯑꯗꯨꯝ ꯁꯥꯔ ꯂꯩꯔꯦ
ꯍꯥꯏꯗꯤ ꯅꯨ ꯇ ꯍꯤꯟ ꯂ ꯇꯔꯦ
ꯐꯩꯌꯦ ꯐꯩꯌꯦ ꯑꯗꯨꯅꯗꯤ ꯌꯥꯝ ꯊꯤꯟ ꯊꯩꯗꯣꯡ ꯁꯨꯕꯅꯦ
ꯃꯀꯅ ꯁꯨꯔꯦ ꯇꯦ ꯂꯕꯤꯒ ꯐꯠꯇꯕꯨꯅꯤꯑꯣ ꯖꯨ ꯃꯥꯥꯏ ꯃꯄꯅꯦ
ꯍꯣꯏ ꯍꯣꯏ ꯅꯣꯡ ꯀꯜꯂꯕꯨꯗꯤ ꯃꯩ ꯎꯨꯠꯂꯦ ꯑꯗꯣ ꯍꯧꯖꯤꯛ ꯀꯩꯅꯣꯁꯦ ꯄ꯭ꯔꯤꯊꯤꯕꯤꯁꯦ ꯌꯥꯝ ꯑꯣꯜꯂꯦ ꯑꯣꯜꯂꯦꯗꯤ ꯖꯒꯥ ꯈꯨꯗꯤꯡꯃꯛꯇ ꯀꯩꯅꯣ ꯇꯧꯔꯦ ꯋꯥ ꯍꯥꯥ ꯍꯥꯏꯗꯤ ꯑꯈ ꯌꯥꯝ ꯊꯣꯛꯑꯦ
ꯍ ꯍꯣꯏ ꯍꯣꯏ ꯂꯁ꯭ꯂꯥꯏꯒꯕ ꯑꯗꯨꯝ ꯇ ꯍꯌꯦ
ꯎꯝ ꯄꯊꯕꯤꯁ ꯑꯃ ꯑꯣꯂꯦ ꯑꯩ ꯑꯁ
ꯎꯝ
ꯅꯣꯏꯗꯤ ꯑꯗꯣꯝꯗ ꯂꯧ ꯂꯧꯎ ꯁꯤꯡꯎ ꯂꯧ ꯎꯗ꯭ꯔꯣ
ꯍꯎ ꯑꯗꯨ ꯎꯝ ꯑꯗꯨ ꯍꯒꯈꯣꯏꯗꯤ ꯇꯧꯗꯦ
ꯑ ꯅꯣꯏ ꯑꯗꯨꯏꯗ ꯑꯗꯨꯝ ꯂꯧꯗꯤ ꯑ ꯇꯨꯔꯤꯦꯟꯗꯤ ꯏ ꯆꯦꯜꯂꯤꯗ ꯇꯨꯔꯦꯟ ꯆꯦꯟꯕꯗ ꯅꯣꯏ ꯐꯧꯔ ꯌꯥꯝ ꯊꯥꯗ꯭ꯔꯣ ꯅꯣꯏ ꯑꯗꯨꯋꯥꯏꯗ ꯑꯗꯨꯝ
ꯑꯈꯣꯏꯗꯣ ꯕꯦꯂꯤ ꯅꯠꯇꯦ ꯑꯩꯈꯣꯏꯗꯤ ꯆꯤꯡꯒꯨꯝꯕꯅꯦ
ꯑ ꯅꯨꯡꯉꯥꯏꯇꯕ ꯊꯥꯕꯗ
ꯎ ꯃꯤꯗꯥꯅ ꯐ ꯑꯗꯨꯗꯦ ꯌꯥꯎꯗ
ꯎꯝ ꯉꯁꯥꯏꯗꯤ ꯆꯤꯡꯒ ꯂꯩꯔꯗꯤꯕꯨ ꯁꯥ ꯁꯟ ꯌꯥꯝ ꯂꯣꯏꯕꯅꯦ ꯁꯟ ꯁꯥꯃꯦꯡ ꯁꯒꯣꯜ ꯍꯥꯏꯩ ꯌꯦꯟꯗꯣ ꯃꯔꯨꯝꯒ ꯀꯣꯛꯄꯗꯣ ꯆꯤꯡꯗꯨꯗ ꯂꯣꯏ ꯊꯥꯗꯣꯛꯑꯒ ꯐꯦꯟꯁꯤꯡ ꯇꯧꯔꯒ ꯅꯨꯡꯉꯥꯏꯕꯅꯦꯕꯗꯤ ꯂꯥꯏꯞ ꯏꯁꯇꯥꯏꯜ
ꯆꯗ ꯃꯤꯅꯦ ꯇꯧꯗ ꯑꯗꯨꯅꯤ ꯑꯗꯨ ꯊ ꯊꯕꯛ ꯑꯁ ꯀꯩꯅꯣꯁꯨꯅꯤꯡꯗꯕꯅ ꯇꯧꯔꯗꯤ ꯑꯁ ꯍꯥꯏꯅ ꯋꯥꯗ
ꯋꯥꯅꯤ ꯋꯥꯅꯤ ꯁꯔ ꯁꯨꯔꯗꯤ ꯌꯥꯔꯣꯏ ꯅꯣꯡꯃ ꯍꯧꯒꯠꯄꯒ ꯅꯨꯃꯤꯗꯥꯡ ꯐꯥꯎꯕꯗ ꯑꯗꯨꯝ ꯏꯁꯥꯗ ꯊꯕꯛ ꯆꯤꯠꯂꯒ ꯑꯗꯨꯝ ꯂꯩꯗꯣꯏꯗꯣꯏꯕ
ꯎꯝ ꯍꯧ ꯀꯨꯝꯕꯜ ꯑꯗꯨꯝ ꯇꯧꯕ ꯌꯥꯦ
ꯍꯣꯏ ꯍꯨꯏ ꯈꯔꯒ ꯊꯝꯃꯒ ꯁꯩ ꯑꯗꯨ ꯃꯥꯉ ꯑꯗꯨ ꯃꯥ ꯂꯩꯅꯤꯡꯉꯕꯨ ꯑꯇꯩ ꯑꯇꯩ ꯊꯕꯛꯣ ꯇꯧꯕ ꯈꯣꯠꯄ ꯑꯗꯨꯝ ꯐꯔ ꯈꯜꯂꯤꯕꯅ ꯑꯩ ꯄꯥꯝꯃꯦꯅ ꯑꯗꯨ ꯑꯗꯨ ꯂꯁ ꯈ꯭ꯋꯥꯏ ꯄꯥꯝꯃꯦ ꯑꯩ ꯃꯤꯟ ꯂꯥꯏꯐꯅꯤ ꯑꯗꯨꯗꯤ ꯑꯣ ꯑ ꯏꯟ ꯂꯥꯏꯐ ꯀꯥꯏ ꯀꯥꯟꯗ ꯑꯗꯨꯃꯥꯏꯅ ꯇꯧꯕꯗꯩꯅ ꯄꯥꯝꯃꯦ
ꯍ ꯂꯩꯔꯦ ꯒꯣꯔꯃꯦꯟ ꯖꯣꯕꯁꯦ ꯑꯁ ꯀꯩꯅꯣ ꯊꯕꯛ ꯇꯧꯔꯗꯤ ꯇꯧꯔꯒꯦ ꯈꯜꯂꯗꯤ ꯄꯩꯁꯥꯗꯨꯣ ꯆꯉꯦꯕ ꯀꯣꯏ ꯂꯩ ꯁꯤꯡꯁꯦ ꯊꯕꯛ ꯇꯧꯕ ꯀꯥꯟꯅꯗꯦ ꯄꯩꯁꯥ ꯑꯗꯨꯝ ꯀꯅꯤ ꯄꯩꯁꯥ ꯂꯥꯏꯇꯕ
ꯍꯣꯏ ꯃꯥꯅꯦ ꯏꯪꯒꯣꯜ ꯑꯃ ꯑꯗꯨꯥꯏꯅ ꯆꯥꯎꯕ ꯀ ꯍꯥꯏꯁꯦ ꯁꯦꯟ ꯊꯥꯗꯗꯕ ꯌꯥꯕ ꯅꯠꯇꯦ ꯅꯠꯇ꯭ꯔꯥ
ꯎꯝ
ꯁꯦꯟꯍꯥꯟ ꯇꯥꯝꯗ꯭ꯔꯗꯤ ꯎꯄꯥꯏ ꯂꯩꯇꯕ ꯑꯃꯨꯛ
ꯎꯝ
ꯑꯗꯨꯕꯨ ꯍꯤꯡꯈꯣꯟꯜꯒꯤ ꯌꯥꯝ ꯅꯨꯡꯉꯥꯏꯕ ꯑꯃꯅ ꯉꯁꯥꯏꯒꯤ ꯆꯥꯅ ꯊꯛꯅꯕ ꯌꯥꯝꯅ ꯃꯤꯗꯒꯤ ꯂꯩꯗ꯭ꯔꯁꯨ ꯏꯁꯥꯒꯤ ꯑꯣꯏꯕ ꯄꯣꯠ ꯑꯗꯨꯝ ꯆꯍꯤ ꯆꯨꯞꯄ ꯐꯪꯕ ꯉꯝꯕꯗꯣ ꯑꯗꯨꯝꯕ ꯌꯥꯝ ꯀꯥꯟꯅꯕ
ꯉꯁꯨ ꯇꯦꯟ ꯊꯥꯔꯇꯤꯗ ꯂꯥꯛꯑꯦꯀꯣ ꯅꯣꯔꯋꯦ
ꯑꯣꯕꯦ ꯂꯩ ꯏ ꯃ ꯍꯔꯦ
ꯑꯪ ꯅꯪ ꯆꯏꯦꯗꯔ
ꯑꯁ ꯑꯩꯗꯤ ꯑꯩꯗꯤ ꯑꯩꯗꯤ ꯔꯨꯇꯤꯟ ꯑꯣꯏꯔꯕꯅꯦ ꯍꯧꯖꯤꯛ ꯑꯩꯗꯤ ꯑꯍꯤꯡ ꯇꯨꯝꯗꯣꯏ ꯑꯌꯨꯛꯇ ꯇꯨꯝꯃꯦ
ꯎꯝ
ꯐꯔꯦ ꯁꯤꯁꯇꯔ ꯑꯗꯨꯗꯤ ꯑꯪ ꯊꯕꯛ ꯇꯧꯊꯣꯛꯎꯔꯣ ꯑꯩꯁꯨ ꯎꯝ ꯊꯃꯒꯦ